ꯑꯥꯏ ꯏꯅꯥꯎ ꯅꯨꯡꯉꯥꯏꯔꯤꯕꯣ ꯅꯪꯕꯣ꯫
ꯅꯨꯡꯉꯥꯏꯔꯤ꯫
ꯅꯪꯕꯨ ꯑꯁ ꯅꯨꯡꯉꯥꯏꯔꯤꯅꯦ ꯅꯪ ꯋꯥꯛꯀꯤꯡ ꯅꯨꯡꯗꯤꯡꯒ ꯆꯠꯇ꯭ꯔꯕꯣ꯫
ꯋꯥꯛꯀꯤꯡ ꯅꯨꯡꯗꯤꯁꯤ ꯆꯠꯂꯤ ꯑꯌꯥꯕ ꯍꯥꯏ ꯑꯌꯨꯛꯇꯗꯤ ꯆꯠꯄ ꯉꯝꯗꯕꯅꯤꯅ ꯊꯤꯟꯒꯨꯝꯕ ꯑꯣꯏꯅ ꯆꯠꯂꯦ ꯍꯥꯏꯗꯤ ꯑꯈꫭꯏ ꯀꯣꯂꯦꯖꯀꯨꯝꯕ ꯍꯜꯂꯛꯑꯒ ꯑꯗꯒꯤ ꯀꯣꯆꯤꯡ ꯆꯠ ꯊꯨꯔꯒ ꯍꯜꯂꯒ ꯅꯨꯡꯗꯥꯡꯋꯥꯏꯔꯝꯒꯨꯝꯕ ꯑꯗꯨꯝ ꯆꯦꯜꯂꯦ꯫
ꯑꯣ ꯀꯥꯏ ꯀꯥꯏꯕꯧ ꯌꯧꯅ ꯆꯦꯜꯂꯤꯒꯦ ꯅꯪꯕꯣ꯫
ꯁꯦꯝꯕꯁꯦ ꯀ꯭ꯋꯥ ꯏꯊꯦꯟꯗꯒꯤ ꯑꯗꯨꯝ ꯃꯥꯂꯣꯝꯐꯧ ꯑꯗꯨꯝ ꯆꯦꯜꯂꯤ ꯑꯗꯨꯝ ꯀꯟꯅ ꯋꯥꯔ ꯀꯥꯟꯗ ꯁꯤꯒꯤ ꯏꯌꯥꯔꯄꯣꯔꯠ ꯃꯆꯤꯟꯐꯥꯎ ꯑꯁꯥꯏꯐꯥꯎ ꯑꯗꯨꯝ ꯆꯦꯜꯂꯒ ꯑꯗꯨꯒ ꯅꫭꯡꯐꯥꯗꯣꯛ ꯂꯥꯞꯅ ꯆꯦꯟꯖꯦ ꯆꯦꯜꯂꯒꯅ ꯅꯝꯄꯣꯟꯕꯨ ꯑꯗꯨꯝ ꯆꯦꯟꯃꯥꯏꯅ ꯆꯦꯟꯕ ꯑꯗꯨꯝ ꯆꯦꯟꯂꯦ ꯈꯈ꯫
ꯑꯣ ꯐꯩꯅꯦ ꯐꯩꯅꯦ꯫ ꯑꯁ ꯑꯩꯁꯨ ꯈꯔ ꯈꯔ ꯋꯥꯛꯀꯤꯡꯁꯦ ꯆꯦꯟꯕ ꯌꯥꯎꯒꯦ ꯇꯧꯕ꯫ ꯅꯤꯅꯦ ꯅꯪ ꯈꯔ ꯈꯔ ꯆꯦꯟꯕꯗꯨꯗ ꯑꯩꯁꯨ ꯈꯔ ꯈꯔ ꯍꯧꯔꯝꯃꯨꯗꯅ꯫
ꯍꯣꯏ ꯍꯣꯏ ꯑꯌꯥꯝꯕ ꯍꯧꯔꯝꯒꯦ ꯏꯌꯥꯝꯕꯕꯨ ꯆꯥꯛ ꯆꯥꯔꯕꯣ
ꯑꯁ ꯆꯥꯛ ꯆꯥ ꯇꯣꯛꯄꯗ ꯉꯥꯏꯔꯤꯗ
ꯎꯝ ꯆꯥꯔꯦ
ꯀꯔꯤ ꯃꯊꯦꯜ ꯆꯥꯔꯒꯦ
ꯉꯁꯤ ꯏꯟꯖꯥꯡꯖꯤꯅ ꯑꯥ ꯌꯦꯔꯨꯝ ꯊꯣꯡꯉꯦ ꯌꯦꯔꯨꯝ ꯑꯣꯏꯅ ꯆꯥꯁꯤꯟꯒ꯭ꯔꯦ ꯑꯗꯨꯝ ꯏꯟꯖꯥꯡꯖꯦ ꯂꯩꯁꯤꯜꯂꯛꯇ꯭ꯔꯥꯅ ꯌꯦꯔꯨꯝ ꯑꯅꯤꯈꯛ ꯂꯩꯌꯦꯅ ꯑꯗꯨꯝ ꯌꯦꯔꯨꯝꯖꯦ ꯑꯗꯨꯝ ꯊꯣꯡꯖꯟꯒ꯭ꯔꯦ ꯑꯩ ꯏꯌꯥꯝꯕꯩꯗꯤ ꯀꯩ ꯃꯊꯦꯜ ꯆꯥꯔꯦ ꯎꯝ ꯍꯥꯎꯔꯦ
ꯑꯁ ꯃꯊꯦꯜꯖꯦ ꯉꯁꯤꯗꯤ ꯀꯩꯅꯣꯒꯨꯝ ꯏꯔꯣꯝꯕ ꯑꯣꯏꯅ ꯆꯥꯔꯦ ꯁꯥꯅꯒ ꯁꯥꯕꯅꯤꯅ ꯍꯧꯖꯤꯛꯀꯥꯟꯖꯦ ꯑꯆꯝ ꯑꯔꯥꯛ ꯈꯔ ꯆꯥꯒꯦꯅ ꯅꯣꯏ ꯈꯠꯄꯗ ꯌꯥꯗ꯭ꯔꯦ ꯏꯁꯥꯖꯦ
ꯎꯝ
ꯈꯔ ꯃꯌꯦꯡ ꯈꯔ ꯇꯥꯍꯟꯒꯦꯅ
ꯎꯝ ꯑꯣ ꯍꯧꯖꯤꯛꯀꯥꯟꯒꯤ ꯏꯌꯥꯝꯕ ꯍꯧꯖꯤꯛꯀꯥꯟ ꯀꯩꯀꯩ ꯍꯣꯠꯅꯔꯤꯒꯦ
ꯑꯁ ꯀꯩꯁꯨ ꯊꯣꯏꯗꯣꯛꯄ ꯍꯣꯠꯅꯗꯦꯗ ꯁꯨꯝ
ꯎꯝ
ꯑꯦꯛꯖꯥꯝꯒꯨꯝꯕ ꯈꯔ ꯊꯥꯒꯦꯅ ꯀꯣꯆꯤꯡ ꯅꯨꯆꯤꯡ ꯈꯔ ꯆꯠꯇꯅ ꯈꯣꯠꯇꯅ ꯇꯧꯏ ꯅꯪꯕꯨ ꯀꯣꯆꯤꯡ ꯅꯨꯆꯤꯡꯒ ꯏꯆꯠ ꯆꯠꯇ꯭ꯔꯕꯣ
ꯆꯠꯂꯦ ꯑꯥ ꯀꯝꯄꯨꯇꯔ ꯀꯣꯆꯤꯡ ꯑꯃ ꯆꯠꯂꯝꯕꯗꯨ ꯂꯣꯏꯁꯤꯟꯒ꯭ꯔꯦ ꯑꯗꯨꯒ ꯃꯈꯥ ꯇꯥꯕꯗꯤ ꯑꯥ ꯇꯣꯞꯄ ꯍꯥꯏꯗꯤ ꯊꯕꯛꯀꯤ ꯑꯣꯏꯕ ꯀꯣꯆꯤꯡ ꯆꯠꯀꯦꯖꯨ ꯈꯜꯂꯤ ꯑꯗꯨꯒ ꯆꯠꯁꯨ ꯆꯠꯀꯅꯤ ꯑꯗ ꯄꯩꯁꯥꯖꯤ ꯐꯔꯛ ꯏꯇꯥ ꯇꯥꯕꯖꯤꯗ ꯆꯠꯄꯖꯤ ꯏꯉꯝ ꯉꯝꯗ꯭ꯔꯦꯅꯦ ꯍꯟꯗꯛꯇꯤ ꯄꯩꯁꯥ ꯈꯔ ꯇꯥꯜꯂꯒ ꯆꯠ ꯆꯠꯁꯤꯔꯅ ꯈꯜꯂꯤ ꯑꯗꯣ ꯆꯠꯀꯅꯤ ꯏꯌꯥꯝꯕ ꯑꯗꯨꯗꯤ
ꯑꯣ ꯐꯩꯅꯦ ꯐꯩꯅꯦ ꯑꯗꯣ ꯅꯪꯒꯤ ꯀꯩꯅꯣꯗꯨꯕꯨ ꯀꯃꯥꯏꯟ ꯇꯧꯔꯤꯒꯦ ꯅꯪ ꯅꯍꯥꯟꯃꯨꯛ ꯑꯃ ꯀꯩꯅꯣꯒꯤ ꯑꯦꯛꯖꯥꯝꯒꯤ ꯑꯃ ꯊꯥꯏꯌꯦ ꯈꯣꯠꯂꯦ ꯑꯗꯒꯤ
ꯆꯦꯅꯤ ꯈꯣꯠꯅꯤꯅ ꯇꯧꯒꯤꯕꯗꯨꯕꯨ ꯅꯪ ꯀꯃꯥꯏ ꯀꯃꯥꯏ ꯇꯧꯒ꯭ꯔꯒꯦ ꯑꯗꯨꯕꯣ
ꯑꯁ ꯑꯗꯨ ꯑꯗꯣ ꯊꯥꯒꯤꯗꯤ ꯊꯥꯖꯤꯟꯒ꯭ꯔꯦ ꯑꯗꯣ ꯊꯥꯕꯗꯣ ꯍꯟꯗꯛꯇꯤ ꯎꯝ ꯃꯥꯔ꯭ꯛꯇꯣ ꯌꯥꯝꯅ ꯐꯪꯉꯛꯇ꯭ꯔꯦꯅ ꯑꯗꯨꯅ ꯈꯜꯂꯛꯇ꯭ꯔꯦ ꯑꯗꯨ ꯃꯃꯥꯡꯗ ꯇꯦꯒꯤ ꯑꯝ ꯆꯦꯟꯒꯤꯌꯦ ꯑꯗꯨꯗꯤ ꯑꯗꯨ ꯏꯁꯥꯖꯦ ꯈꯤꯇꯪ ꯐꯠꯃꯟꯗꯔꯥꯅ ꯏꯁꯥꯖꯦ ꯐꯤꯠ ꯁꯨꯗ꯭ꯔꯥꯅ ꯆꯦꯁꯇꯥ ꯈꯤꯇꯪ ꯋꯥꯠꯇꯅ ꯑꯗꯨꯖꯨ ꯈꯜꯍꯧꯗ꯭ꯔꯦ ꯂꯝꯖꯦꯟꯗꯤ ꯉꯝꯃꯒ ꯑꯗꯨꯒꯤ ꯆꯦꯁꯇꯥ ꯋꯥꯠꯇꯅ ꯁꯨꯗꯥꯗꯅ ꯑꯗꯨꯝ ꯂꯩꯍꯧꯔꯦ ꯑꯗꯣ ꯍꯟꯗꯛ ꯅꯨꯡꯉꯥꯏꯇꯦ ꯑꯗꯨꯗꯣ ꯍꯥꯏꯗꯤ ꯑꯗꯨꯝ ꯂꯣꯟ ꯏꯁꯥꯁꯤꯗ ꯅꯨꯡꯉꯥꯏꯇꯕ ꯑꯃ ꯐꯥꯎꯋꯦ ꯍꯥꯏꯗꯤ ꯑꯗꯨꯗꯨ ꯑꯗꯨꯒꯤ ꯉꯝꯗꯕꯗꯨꯅ ꯑꯩꯉꯣꯟꯗ ꯊꯧꯅꯥ ꯑꯃꯗꯤ ꯂꯥꯛꯑꯦ ꯃꯊꯪꯗꯗꯤ ꯏꯁꯥꯖꯦ ꯐꯤꯠ ꯑꯣꯏꯔꯒ ꯆꯦꯟꯒꯦ ꯈꯣꯠꯀꯦꯅꯗꯤ ꯈꯜꯂꯦ ꯑꯗꯨ ꯐꯤꯠ ꯑꯣꯏꯅꯕ ꯀꯟꯅꯖꯨ ꯍꯣꯠꯅꯔꯤ ꯖꯤꯝ ꯆꯠꯇꯅ ꯈꯣꯠꯇꯅ ꯀꯟꯅ ꯍꯣꯠꯅꯔꯤ ꯑꯗꯒꯤ ꯗꯥꯏꯠꯀꯥ ꯆꯥꯗꯅ ꯋꯥꯛꯀꯤꯡꯒ ꯆꯦꯟꯗꯅ ꯑꯗꯩ ꯕꯣꯟꯁꯨ ꯈꯔ ꯁꯅ ꯑꯗꯨꯝ ꯑꯥ ꯏꯁꯥꯖꯦ ꯐꯤꯠ ꯑꯣꯏꯅ ꯀꯟꯅ ꯍꯣꯠꯅꯔꯤ ꯏꯌꯥꯝ
ꯑꯁ ꯐꯩꯅꯦ ꯐꯩꯅꯦ ꯑꯗꯨꯃꯥꯏꯟ ꯍꯣꯠꯅꯔꯤꯗꯣ ꯌꯥꯝ ꯐꯕ ꯈꯣꯡꯊꯥꯡꯅꯤꯅꯦ ꯖꯤꯝ ꯅꯨꯡ ꯆꯠꯄꯗꯨꯅ ꯀꯔꯝꯕ ꯃꯇꯝꯗ ꯆꯠꯂꯤꯕ
ꯖꯤꯝ ꯆꯠꯄꯖꯤ ꯏꯌꯥꯝꯕ ꯑꯌꯨꯛ ꯉꯟꯇꯥ ꯄꯨꯡ ꯃꯉꯥ ꯑꯗꯥꯏ ꯃꯉꯥ ꯑꯗꯥꯏꯅ ꯇꯔꯦꯠ ꯑꯗꯨꯝ ꯄꯨꯡ ꯑꯅꯤ ꯑꯗꯨꯃꯥꯏꯅ ꯑꯗꯨꯝ ꯆꯠꯂꯦ ꯑꯗꯣ ꯈꯪꯗꯦ ꯃꯤꯅꯗꯤ ꯌꯥꯝ ꯀꯨꯏꯅꯁꯨ ꯇꯧꯁꯤꯟꯒꯅꯨ ꯍꯦꯕꯤꯗꯁꯨ ꯇꯧꯁꯤꯟꯒꯅꯨ ꯈꯣꯠꯀꯅꯨ ꯏꯁꯥꯗ ꯁꯣꯂꯛꯀꯅꯤ ꯈꯣꯠꯂꯛꯀꯅꯤꯗꯤ ꯍꯥꯏ ꯑꯗꯩ ꯃꯃꯥꯡꯗ ꯈꯜꯍꯧꯗꯣꯛꯇꯨꯒꯤ ꯋꯥꯈꯣꯏ ꯅꯨꯡꯉꯥꯏꯇꯕꯗꯣꯏꯅ ꯍꯥꯏꯇꯦ ꯑꯗꯨꯝ ꯄꯨꯡꯁꯦ ꯐꯅꯥꯝ ꯀꯨꯏꯔꯖꯨ ꯑꯗꯨꯨꯝ ꯄꯥꯏꯁꯤꯟꯕ ꯈꯣꯠꯄꯁꯦ ꯑꯗ ꯑꯌꯥꯝꯕ ꯑꯣꯏꯅ ꯀꯨꯏꯅ ꯄꯥꯏꯁꯤꯟꯒꯅꯨ ꯈꯣꯠꯀꯅꯨ ꯐꯠꯇꯦ ꯍꯥꯏꯁꯤꯒꯤ ꯃꯔꯝꯁꯤ ꯀꯩ ꯑꯦꯛꯖꯥꯝ ꯀꯔꯤ ꯀꯔꯤ
ꯑꯁꯨꯝ ꯅꯍꯥ ꯑꯣꯏꯔꯤꯉꯩꯗꯗꯤ ꯁꯨꯝ ꯍꯦꯕꯤ ꯁꯥꯟꯅꯕꯗꯣ ꯗꯥꯏꯠ ꯅꯨꯡ ꯐꯖꯅ ꯆꯥꯗ꯭ꯔꯒꯗꯤ ꯏꯁꯥꯗꯣ ꯁꯣꯂꯛꯄ ꯌꯥꯕꯩ ꯆꯥꯁ ꯋꯥꯡꯉꯤꯗꯅ ꯖꯤꯝ ꯁꯥꯟꯅꯕ ꯍꯥꯏꯁꯤꯗꯕꯨ ꯋꯥꯛꯀꯤꯡ ꯆꯦꯟꯕ ꯒꯤ ꯍꯨꯃꯥꯡ ꯑꯣꯔ ꯇꯥꯕꯗꯨꯒ ꯍꯥꯏꯗꯤ ꯖꯤꯝꯒꯤ ꯉꯍꯥꯛꯇꯪ ꯍꯨꯃꯥꯡ ꯇꯥꯕꯒꯗꯤ ꯌꯥꯝ ꯈꯦꯠꯅꯩꯗꯅ ꯉꯥꯛꯇꯪ ꯑꯣꯏꯇꯥꯔꯁꯨ ꯖꯤꯝꯒꯤꯅ ꯍꯦꯛꯇ ꯄꯨꯔꯥ ꯀꯩꯅꯣꯝꯗ ꯑꯔꯨꯝꯕ ꯄꯣꯠ ꯊꯥꯡꯒꯠꯂꯛꯄꯅꯤꯅ ꯃꯁꯟ ꯅꯨꯡꯁꯟꯗꯣ ꯍꯥꯏꯗꯤ ꯃꯔꯤꯟ ꯆꯠꯊꯣꯛꯍꯜꯂꯛꯏꯅꯦꯕ ꯑꯗ ꯅꯪꯅ ꯗꯥꯏꯠ ꯅꯨꯡꯗꯣ ꯐꯖꯅ ꯆꯥꯗ꯭ꯔꯒꯗꯤ ꯐꯖꯅ ꯇꯨꯝꯕ ꯈꯣꯠꯄ ꯇꯧꯗ꯭ꯔꯒꯗꯤ ꯑꯗꯩ ꯏꯁꯥꯗ ꯁꯣꯛꯄ ꯍꯥꯏꯗꯣ ꯑꯣꯏꯔꯛꯏꯗꯅ
ꯎꯝ
ꯑꯗꯨꯒꯨꯝꯕꯒꯤ ꯑꯣꯏꯔꯝꯅꯤꯅ ꯑꯩꯁꯨ ꯖꯤꯝ ꯅꯨꯡꯁꯨ ꯆꯠꯇ꯭ꯔꯤꯝꯅꯤꯅ ꯌꯥꯝ ꯀꯟꯅꯗꯤ ꯈꯪꯗꯦ ꯑꯗꯣ
ꯑꯗꯨꯃꯥꯏꯅ ꯈꯔꯗꯤ ꯑꯗꯨꯝ ꯑꯍꯜ ꯂꯃꯟꯅꯗꯤ ꯑꯗꯨꯃꯥꯏꯅ ꯈꯔ ꯍꯥꯏꯗꯤ ꯍꯥꯏꯅꯕꯅꯦ ꯖꯤꯝ ꯅꯨꯡ ꯆꯠꯄꯁꯦ
ꯎꯝ
ꯑꯗꯣ ꯅꯪꯕꯨ ꯍꯧꯖꯤꯛꯄꯨ ꯑꯗꯨꯝ ꯁꯥꯟꯅ ꯈꯣꯠꯅꯕꯗ ꯑꯗꯨꯝ ꯇꯧ ꯂꯩꯔꯕꯣ ꯑꯇꯣꯞꯄ ꯀꯣꯂꯦꯖ ꯅꯨꯡꯂꯦꯖꯅ ꯀꯃꯥꯏ ꯀꯃꯥꯏ ꯇꯧꯔꯤꯕ
ꯁꯥꯟꯅ ꯈꯣꯠꯅꯕꯗ ꯑꯗꯨꯝ ꯈꯔ ꯈꯔꯗꯤ ꯌꯥꯎꯗ ꯌꯥꯗꯕ ꯃꯤꯑꯣꯏꯕ ꯍꯥꯏꯗꯤ ꯑꯗꯨꯝ ꯍꯥꯏꯗꯤ ꯑꯥ ꯂꯩꯗꯅ ꯏꯁꯥꯁꯦ ꯐꯤꯠ ꯑꯣꯏꯗ꯭ꯔꯒꯗꯤꯗꯤ ꯁꯥꯟꯅ ꯈꯣꯠꯅꯕꯁꯁꯨ ꯑꯗꯨꯝ ꯌꯥꯎꯗ ꯌꯥꯗꯅꯤ ꯑꯗꯨꯝ ꯌꯥꯎꯋꯦ ꯑꯗꯣ ꯀꯣꯂꯦꯖꯁꯨ ꯑꯗꯨꯝ ꯆꯠꯂꯤ ꯑꯗꯣ ꯍꯟꯗꯛꯁꯤ ꯀꯣꯂꯦꯖ ꯑꯦꯛꯖꯥꯝꯒ ꯂꯩꯕꯅꯤꯅ ꯑꯗꯨꯝ ꯁꯅꯥꯕꯖꯤ ꯈꯔ ꯂꯦꯞ ꯄꯦ ꯋꯥꯥꯛꯀꯤꯡ ꯆꯦꯟꯕꯁꯨ ꯈꯔ ꯂꯦꯞꯄꯦ ꯑꯗꯒꯤ ꯖꯤꯝ ꯁꯤꯖꯤꯟꯅꯕꯁꯨ ꯈꯔ ꯂꯦꯞꯄꯦ ꯑꯃꯨꯛ ꯂꯥꯏꯔꯤꯛꯇ ꯁꯣꯏꯔꯛꯀꯗ꯭ꯔꯥꯅ ꯑꯗꯣ ꯑꯦꯛꯖꯥꯝꯗꯤ ꯀꯟꯅ ꯊꯥꯔꯤ ꯁꯤꯃꯅꯨꯡ ꯑꯦꯛꯖꯥꯝ ꯃꯅꯨꯡ ꯑꯣꯏꯕꯅꯤꯅ ꯑꯗꯨꯝ ꯂꯩꯔꯤꯛ ꯄꯥꯗꯅ ꯈꯣꯠꯇ ꯑꯗꯨꯝ ꯂꯩꯔꯦ ꯁꯥꯟꯅꯕ ꯐꯨꯠꯕꯣꯜꯒ ꯊꯣꯛꯇ꯭ꯔꯦ ꯍꯧꯖꯤꯛꯀꯥꯟꯁꯦ
ꯑꯗꯣ ꯑꯦꯛꯖꯥꯝꯒꯤ ꯂꯥꯏꯔꯤꯛ ꯑꯣꯏꯅ ꯍꯣꯠꯅ ꯂꯩꯔꯦ
ꯎꯝ
ꯃꯥꯅꯤ ꯑꯗꯨꯁꯨ ꯌꯥꯎꯗ ꯌꯥꯗꯕꯅꯤ ꯇꯧꯔꯤꯁꯦ
ꯎꯝ ꯏꯌꯥꯝꯕꯣꯏ ꯍꯧꯖꯤꯛꯀꯤ ꯃꯃꯥꯍꯣꯏ ꯕꯕꯥꯍꯣꯏ ꯑꯥ ꯏꯅꯥꯎꯄꯍꯣꯏ ꯀꯝ ꯑꯅꯥ ꯑꯌꯦꯛ ꯑꯝꯇ ꯌꯥꯎꯗꯦ ꯀꯃꯥꯏ ꯀꯃꯥꯏꯅ ꯂꯩꯔꯤ ꯂꯩꯔꯤꯒꯦ
ꯀꯩꯁꯨ ꯍꯧꯖꯤꯛ ꯐꯥꯎꯒꯤꯗꯤ ꯊꯣꯏꯗꯣꯛꯅ ꯑꯅꯥ ꯑꯌꯦꯛꯇꯤ ꯀꯩꯁꯨ ꯌꯥꯎꯗꯦ ꯑꯗꯨꯝ ꯏꯁꯣꯔꯅ ꯆꯥꯟꯕꯤꯗꯅ ꯍꯥꯏꯗꯅ ꯀꯩꯅꯣ ꯍꯧꯖꯤꯛꯐꯀꯤꯗꯤ ꯑꯗꯨꯝ ꯅꯥꯏꯌꯦꯛ ꯌꯥꯎꯗꯅ ꯅꯨꯡꯉꯥꯏꯅ ꯂꯩꯕ ꯍꯥꯏꯗꯣ ꯑꯣꯏꯔꯤ ꯑꯅꯥ ꯑꯌꯦꯛ ꯌꯥꯎꯁꯤꯜꯂꯛꯄ ꯍꯥꯏꯖꯦ ꯍꯦꯛꯇꯥ ꯌꯨꯝꯒꯤ ꯐꯥꯏꯅꯥꯟꯁꯤꯌꯦꯜ ꯍꯥꯏꯕ ꯑꯃꯁꯨ ꯂꯩꯕꯅꯤꯅ ꯍꯦꯛꯇꯥ ꯅꯥꯕꯨ ꯅꯥꯁꯤꯜꯂꯛꯑꯒꯗꯤ ꯍꯦꯛꯇꯥ ꯐꯔꯛ ꯍꯦꯛꯇꯥ ꯇꯥꯔꯛꯏꯅꯦ ꯄꯩꯁꯥ ꯅꯨꯡꯖꯥꯖꯦ ꯍꯦꯛꯇꯥ ꯌꯥꯁꯤꯜꯂꯛꯇꯕꯅꯤ ꯅꯠꯇ꯭ꯔꯥ
ꯎꯝ
ꯐ꯭ꯔꯤꯗ ꯆꯠꯈꯤꯕ ꯄꯩꯁꯥꯅꯦꯕ ꯑꯗꯨꯅ ꯅꯥꯍꯟꯗꯕꯅ ꯗꯤ ꯍꯦꯟꯅꯗꯤ ꯌꯥꯝꯅ ꯐꯗꯤ ꯐꯩ ꯅꯣꯏꯗꯤ ꯑꯅꯥ ꯑꯌꯦꯛ ꯀꯩꯁꯨ ꯌꯥꯎꯗꯕ꯭ꯔꯣ
ꯑꯩꯈꯣꯏꯖꯨ ꯑꯅꯥ ꯑꯌꯦꯛꯁꯤ ꯀꯩꯁꯨ ꯌꯥꯎꯗꯦ ꯑꯗꯨꯕꯨ ꯌꯥꯎꯗꯤ ꯌꯥꯎꯗꯦ ꯈꯪꯗꯦ ꯈꯔ ꯃꯇꯝ ꯈꯔ ꯂꯩꯔꯒꯗꯤ ꯌꯥꯎꯗꯦ ꯑꯗꯣ ꯌꯥꯎꯔꯛꯀꯗ꯭ꯔꯥꯗꯤ ꯈꯪꯗꯦ ꯍꯥꯏꯗꯤ ꯑꯩ ꯑꯈꯣꯏ ꯏꯃꯨꯡꯖꯤ ꯌꯥꯝꯅ ꯆꯥꯕꯤꯠ ꯆꯕꯤꯠ ꯌꯥꯝꯅ ꯍꯥꯏꯗꯤ ꯌꯥꯝ ꯀꯨꯏꯔꯒ ꯍꯥꯏꯗꯤ ꯑꯗꯨꯝ ꯅꯥꯕꯤ ꯈꯣꯠꯄꯤ ꯑꯗꯨꯝ ꯃꯔꯛ ꯃꯔꯛ ꯑꯗꯨ ꯇꯧꯅꯤ ꯑꯗꯨ ꯑꯃꯨꯛ ꯍꯧꯔꯛꯑꯗꯤ ꯄꯩꯁꯥꯖꯤ ꯆꯠꯐꯝꯖꯦ ꯑꯗꯨꯝ ꯂꯥꯛꯀꯥꯗꯕ ꯄꯩꯁꯥꯅ ꯄꯩꯁꯥ ꯂꯩꯇꯔꯦ ꯄꯩꯁꯥꯅ ꯃꯔꯣꯝꯃ ꯊꯣꯛꯇꯕꯅꯦ ꯊꯕꯛ ꯏꯪꯈꯥꯡ ꯁꯨꯕꯝ ꯅꯣꯝꯕꯝ ꯃꯥ ꯂꯩꯇꯕꯅꯦ ꯈꯪꯗꯦ ꯍꯧꯖꯤꯛꯀꯥꯟꯖꯦ ꯂꯥꯏꯔꯕꯖꯤꯅ ꯇꯧꯊꯣꯔꯛꯄꯖꯦ ꯃꯠ ꯖꯣꯒꯣꯠ ꯑꯝꯇꯥ ꯆꯥꯗꯦ ꯑꯗꯨ ꯈꯪꯗꯦ ꯎꯝ ꯑꯗꯨꯝ ꯁꯨꯃꯥꯏꯅ ꯁꯨꯝ ꯇꯧꯔꯒ ꯑꯝ ꯂꯩꯔꯗꯤ ꯌꯥꯔ ꯑꯣꯏꯅ ꯑꯩꯁꯨ ꯊꯕꯛ ꯑꯃ ꯇꯧꯁꯤꯟꯅꯕꯗꯤ ꯀꯟꯅ ꯍꯣꯠꯅꯔꯤ ꯏꯃꯥꯏꯍꯣꯢ ꯕꯕꯥꯍꯣꯏ ꯅꯔꯥ ꯃꯇꯝꯗ ꯑꯥ ꯄꯩꯁꯥ ꯄꯨꯊꯣꯛꯑꯒ ꯂꯥꯏꯌꯦꯡꯅꯕꯁꯨ ꯂꯩꯇꯕꯅꯤꯅ ꯊꯕꯛ ꯑꯝꯁꯨꯝ ꯇꯧꯍꯧꯔ ꯇꯧꯍꯧꯔꯒ ꯃꯣꯏꯒꯤ ꯃꯇꯦꯡ ꯄꯥꯡꯈꯠ ꯗꯁꯨ ꯑꯣꯏꯅꯕ ꯍꯥꯏꯅ ꯀꯟꯅ ꯍꯣꯠꯅꯔꯤ ꯍꯧꯖꯤꯛꯀꯥꯟꯖꯦ ꯑꯗꯨꯅꯤ ꯄꯩꯁꯥꯥꯖꯦ ꯌꯥꯎꯗ꯭ꯔꯥꯗꯤ ꯏꯌꯥꯝꯕ ꯌꯥꯗꯦꯅꯦ ꯍꯤꯡꯕꯗ ꯌꯥꯝ ꯋꯥꯏꯅꯦ
ꯃꯥꯅꯤꯅꯦ ꯑꯗꯨꯅꯤꯅꯦ ꯄꯩꯁꯥ ꯌꯥꯎꯗ꯭ꯔꯥꯗꯤ ꯍꯦꯛꯇꯥ ꯌꯥꯗꯃꯤꯅꯦ ꯄꯨꯝꯅꯃꯛ ꯄꯩꯁꯥ ꯂꯣꯏ ꯉꯝꯕꯅꯤꯅꯦ ꯄꯩꯁꯥ ꯌꯥꯎꯔꯛꯇ꯭ꯔꯥꯒꯗꯤ ꯍꯥꯏꯗꯤ ꯏꯃꯥꯟꯅꯕ ꯑꯝ ꯄꯨꯟꯕ ꯑꯣꯏꯇꯥꯔꯖꯨ ꯍꯦꯛꯇꯥ ꯋꯥꯈꯜ ꯃꯣꯏꯅꯗꯤ ꯀꯩꯅꯣꯝ ꯆꯥꯖꯦ ꯊꯛꯁꯦꯒ ꯍꯥꯏꯔꯛꯀꯥꯅꯤ ꯎꯝ ꯑꯩꯅ ꯂꯩꯇꯦ ꯍꯥꯏꯔꯅꯤ ꯅꯣꯡ ꯅꯤꯅꯤ ꯁꯨꯝ ꯃꯣꯏꯅ ꯁꯨꯝ ꯄꯨꯊꯣꯛꯑꯝꯒꯅꯤ ꯑꯗꯣ ꯑꯈꯣꯏꯅ ꯄꯨꯊꯣꯛꯑ ꯃꯣꯏꯅ ꯄꯨꯊꯣꯛꯑꯝꯕꯗꯣ ꯑꯃꯨꯛ ꯁꯨꯝ ꯅꯨꯃꯤꯠ ꯅꯤꯅꯤ ꯍꯨꯝꯅꯤ ꯁꯨꯖꯤꯜꯂꯛꯑꯗꯤ ꯑꯈꯣꯏꯖꯨ ꯏꯀꯥꯏꯔꯛꯄꯅꯤꯅ ꯍꯦꯛꯇ ꯐꯥꯔꯛ ꯍꯦꯛꯇꯥ ꯇꯥꯔꯛꯑꯦꯕ
ꯎꯝ
ꯑꯗꯨꯝ ꯄꯩꯁꯥꯖꯦ ꯍꯦꯛ ꯌꯥꯎꯔꯒꯗꯤ ꯍꯦꯛ ꯄꯩꯁꯥ ꯂꯩꯔꯒꯗꯤ ꯃꯔꯨꯞ ꯂꯩ ꯄꯩꯁꯥ ꯂꯩꯇ꯭ꯔꯥꯒꯗꯤ ꯂꯨꯅ ꯇꯤꯟꯅꯔꯝꯕ ꯃꯔꯨꯞ ꯐꯛꯇꯥ ꯁꯨꯝ ꯀꯥꯏꯅꯔꯦ ꯍꯥꯏꯗꯨꯅꯤ ꯇꯧꯔꯤꯁꯦ
ꯎꯝ ꯎꯝ ꯀꯜꯂꯦ ꯌꯥꯝ ꯍꯧꯖꯤꯛꯀꯥꯟ ꯍꯤꯡꯅꯔꯤꯖꯦ ꯄꯩꯁꯥ ꯅꯇꯥꯅꯦ ꯀꯩꯅꯣ ꯍꯧꯖꯤꯛ ꯍꯥꯏꯖꯦ ꯍꯧꯖꯤꯛ ꯁꯦꯟꯗꯥꯟ ꯂꯝꯕꯤꯗꯤ ꯌꯥꯝ ꯋꯥꯔꯦ ꯍꯥꯏꯇꯥꯔꯦ ꯍꯧꯖꯤꯛ ꯆꯥꯎꯈꯠꯂꯛꯄꯅꯤꯅ ꯑꯦ ꯑꯥꯏ ꯃꯇꯝ ꯀꯝꯄꯨꯇꯔ ꯃꯇꯝ ꯌꯧꯁꯜꯂꯛꯑꯕꯅꯤꯅ ꯄꯩꯁꯥ ꯍꯥꯏꯔꯤꯖꯦ ꯇꯥꯟꯕꯖꯦ ꯌꯥꯝ ꯋꯥꯅ ꯇꯥꯜꯂꯛꯑꯅꯦꯕ ꯍꯥꯏꯗꯤ ꯀꯝꯄꯨꯇꯔ ꯍꯩ ꯍꯩꯍꯧ ꯇꯕ ꯑꯗꯒꯤ ꯑꯥ ꯄꯩꯁꯥ ꯇꯟꯕꯝ ꯂꯝꯕꯤ ꯂꯩꯔꯛꯇꯥꯕꯅꯤꯗꯅ ꯀꯥꯃꯨꯇꯔ ꯑꯩꯖꯨ ꯍꯟꯗꯛꯇꯤ ꯀꯝꯃꯨꯠꯇꯔ ꯆꯠꯂꯤ ꯂꯣꯏꯁꯤꯟꯒꯃꯤꯅ ꯑꯩꯖꯨ ꯑꯗꯨꯝ ꯀꯝꯄꯨꯇꯔꯒꯤ ꯅꯣꯂꯦꯖ ꯌꯥꯝ ꯂꯩꯔꯅꯤꯅ ꯑꯗꯨꯝ ꯑꯩꯖꯨ ꯄꯩꯁꯥ ꯊꯣꯛꯐꯝ ꯏꯁꯥꯅ ꯊꯤꯕꯁꯨ ꯌꯥꯕꯗꯤ ꯌꯥꯔꯦ ꯀꯝꯄꯨꯇꯔ ꯂꯩꯁꯤꯜꯂꯅ ꯈꯣꯠꯂꯅ ꯑꯗꯨꯒ ꯑꯗꯨꯃꯥꯏꯅꯖꯨ ꯇꯧꯒꯦ ꯑꯗꯨꯒ ꯍꯥꯏꯗꯤ ꯀꯝꯄꯨꯇꯔꯁꯤꯅ ꯀꯥꯏ ꯁꯨꯝ ꯑꯩꯅꯒ ꯊꯕꯛꯀ ꯍꯌꯦꯡꯋꯥꯏ ꯊꯕꯛ ꯒꯣꯃꯦꯟ ꯅꯠꯇ꯭ꯔꯒ ꯁꯦꯟꯇ꯭ꯔꯦꯜꯒꯤ ꯊꯕꯛ ꯐꯪꯗ꯭ꯔꯒ ꯀꯥꯟꯗ ꯑꯩꯅ ꯈꯜꯂꯤꯁꯦ ꯍꯥꯌꯦꯡꯋꯥꯏ ꯗꯨꯀꯥꯟ ꯑꯃ ꯍꯥꯡꯖꯔꯒ ꯁꯥꯏꯕꯔ ꯗꯨꯀꯥꯟ ꯑꯃ ꯍꯥꯡ ꯖꯔꯒ ꯑꯗꯨꯗꯣ ꯑꯩꯅ ꯗꯤꯇꯦꯟ ꯇꯧꯔꯒ ꯏꯁꯥꯥꯖꯤ ꯑꯗꯨꯝ ꯄꯩꯁꯥ ꯊꯣꯛꯆꯅꯕ ꯂꯝꯕꯤ ꯑꯗꯨꯝ ꯊꯤꯔꯒꯦꯅꯁꯨ ꯈꯜꯂꯦ ꯑꯗꯣ ꯑꯟꯗꯩ ꯑꯇꯣꯞꯄ ꯀꯩꯀꯩ ꯂꯥꯛꯑꯁꯨ ꯑꯇꯣꯞꯄꯒꯤꯅꯤꯗꯣ ꯈꯪꯗꯦ ꯏꯌꯥꯝꯕ ꯄꯩꯁꯥꯥꯖꯦ ꯊꯣꯛꯇ ꯅꯤ ꯍꯧꯖꯤꯛꯀꯥꯟꯁꯦ
ꯅꯪ ꯀꯥꯗ ꯑꯩ ꯃꯣꯔꯥ ꯂꯩꯕꯔꯣ ꯑꯗꯨꯗꯤꯅꯦ ꯍꯧꯖꯤꯛꯇꯤ ꯑꯗꯨꯝ ꯁꯥꯏꯕꯔ ꯀꯥꯏꯖꯤꯖꯨ ꯑꯗꯨꯝ ꯄꯩꯁꯥ ꯑꯗꯨꯝ ꯐꯖꯅ ꯊꯣꯛꯑꯕꯅꯤꯗ ꯃꯐꯝ ꯆꯥꯕ ꯖꯒꯥ ꯑꯝꯗ ꯐꯖꯅ ꯍꯥꯡꯕ ꯃꯇꯝꯗ ꯄꯩꯁꯥ ꯑꯗꯨꯝ ꯃꯤꯖꯤ ꯑꯗꯨꯝ ꯊꯕꯛꯄꯨ ꯊꯥꯖꯤꯟꯕꯒꯤꯕꯨ ꯑꯣꯢ ꯔꯣ ꯑꯃ ꯑꯃꯕꯨ ꯑꯣꯏꯔꯣ ꯃꯌꯥꯝ ꯂꯥꯛꯑꯕꯅꯤꯅ ꯍꯧꯖꯤꯛꯇꯤ ꯃꯤꯁꯨ ꯌꯥꯝꯕꯅꯤꯅ ꯃꯐꯝ ꯆꯥꯕ ꯑꯝꯗ ꯍꯥꯡꯉꯗꯤ ꯄꯩꯁꯥꯁꯤ ꯑꯗꯨꯝ ꯅꯣꯡꯃꯒꯤ ꯑꯗꯨꯝ ꯐꯩꯅꯥꯝ ꯐꯩꯅꯥꯝ ꯑꯗꯨꯝ ꯐꯪꯉꯦꯅꯗꯤ ꯍꯥꯏꯅꯩꯗ ꯅꯪꯅ ꯇꯧꯔꯤꯗꯨ ꯐꯖꯅ ꯍꯥꯟꯅ ꯅꯪ ꯃꯇꯝ ꯂꯩꯔꯝꯃꯤꯅ ꯍꯧꯖꯤꯛꯇꯤ ꯊꯕꯛ ꯏꯪꯈꯥꯡꯗꯣ ꯍꯥꯟꯅ ꯈꯔ ꯇ꯭ꯔꯥꯏ ꯑꯗꯨꯒ ꯍꯌꯦꯡ ꯑꯗꯨꯒꯨꯝꯕꯗꯨꯗ ꯍꯌꯦꯡ ꯂꯥꯁ ꯑꯣꯞꯁꯟꯗ ꯊꯝꯃꯒꯀꯣ ꯍꯧꯖꯤꯛꯅ ꯃꯇꯝꯗꯣ ꯌꯥꯝꯅ ꯂꯩꯔꯃꯤꯅ ꯅꯍꯥ ꯑꯣꯏꯔꯤꯃꯤꯅ ꯅꯍꯥ ꯑꯣꯏꯔꯤꯉꯩꯗ ꯍꯣꯠꯅꯍꯧꯗ꯭ꯔꯒꯗꯤ ꯍꯌꯦꯡ ꯊꯕꯛ ꯑꯃ ꯇꯧꯍꯧꯕꯗꯨꯅ ꯐꯩꯗꯅ ꯁꯥꯏꯕꯔ ꯍꯥꯡꯕ ꯍꯥꯏꯁꯤꯗꯤ ꯇꯝꯕ ꯉꯝꯕ ꯅꯠꯇꯦ ꯃꯐꯝ ꯆꯥꯗ꯭ꯔꯦ ꯃꯤ ꯂꯥꯛꯇ꯭ꯔꯦ ꯄꯩꯁꯥ ꯍꯦꯛ ꯐꯪꯉꯣꯏꯗꯣꯏꯅꯦ ꯊꯕꯛ ꯏꯟꯈꯥꯡ ꯇꯧꯍꯧꯕ ꯍꯥꯗꯨꯅ ꯊꯥꯒꯤ ꯑꯃ ꯁꯣꯏꯗꯕꯤꯅ ꯂꯩꯒꯗꯣꯏꯅꯤ ꯑꯗꯨꯅꯁꯨ ꯊꯥꯒꯤ ꯁꯨꯝ ꯂꯥꯛꯁꯤꯜꯂꯛꯄ ꯍꯥꯏꯗꯨꯅ ꯑꯩꯈꯣꯏꯒꯤ ꯌꯨꯝꯒꯤ ꯑꯋꯥꯠ ꯑꯄꯥ ꯈꯔꯗꯁꯨ ꯑꯗꯨꯝ ꯃꯦꯟꯅꯕ ꯈꯣꯠꯅꯕ ꯑꯃ ꯑꯃ ꯍꯥꯏ ꯃꯌꯥꯝ ꯂꯥꯛꯄꯅꯤꯅ ꯑꯗꯨꯝ ꯈꯔ ꯑꯗꯨꯝ ꯀꯣꯟꯅꯩꯗꯅ ꯑꯗꯨꯝ
ꯎꯝ
ꯑꯗꯨꯒꯤ ꯋꯥꯅꯤꯗ ꯑꯩꯈꯣꯏꯁꯨ ꯑꯗꯨꯝ ꯍꯣꯠꯅꯔꯤꯁꯤꯅꯦ ꯑꯗꯣ ꯍꯣꯠꯅꯩ ꯍꯥꯏꯔꯒꯁꯨ ꯑꯗꯨꯝ ꯍꯧꯖꯤꯛꯇꯤ ꯍꯦꯛꯇ ꯌꯥꯗꯦꯅꯦ ꯇꯧꯔꯤꯁꯦ ꯃꯇꯝꯁꯦ ꯄꯨꯔꯥ ꯌꯥꯝꯅ ꯑꯩꯈꯣꯏꯒꯤ ꯊꯕꯛꯅ ꯀꯧꯔꯤꯅ ꯈꯤꯇꯪ ꯂꯥꯛꯄ ꯃꯤꯅ ꯃꯌꯥꯝ ꯗꯨꯅ ꯈꯔ ꯀꯟꯅ ꯍꯣꯠꯅꯗ꯭ꯔꯒꯗꯤ ꯍꯦꯛꯇ ꯃꯥꯏ ꯄꯥꯛꯄꯁꯦ ꯉꯝꯗꯦꯅꯦ
ꯍꯣꯠꯅꯩꯌꯦꯗꯅꯁꯨ ꯄꯩꯁꯥꯁꯤ ꯌꯥꯎꯗ꯭ꯔꯁꯨ ꯌꯥꯗꯣꯏꯅꯦ ꯍꯧꯖꯤꯛ ꯃꯇꯝꯁꯤ ꯌꯥꯝꯕ ꯍꯥꯏꯗꯤ ꯄꯩꯁꯥꯁꯦ ꯍꯦꯛꯕꯨ ꯌꯥꯎꯗ꯭ꯔꯕ ꯑꯗꯨꯝ ꯂꯩꯍꯧꯔꯦ ꯍꯥꯏꯗꯤ ꯍꯥꯏꯗꯤ ꯍꯧꯖꯤꯛꯀꯥꯟꯁꯦ ꯒꯣꯔꯃꯦꯟꯒꯤ ꯊꯕꯛꯁꯤꯅ ꯍꯦꯟꯅ ꯄꯩꯁꯥ ꯇꯣꯂꯣꯞ ꯆꯥꯎꯋꯦꯕ ꯑꯗꯨ ꯒꯣꯔꯃꯦꯟꯒꯤ ꯊꯕꯛ ꯇꯧꯒꯦꯅ ꯈꯜꯂꯁꯨ ꯎꯄꯥꯏ ꯂꯩꯇꯦ ꯍꯥꯏꯇꯥꯔꯦ ꯄꯩꯁꯥꯁꯤ ꯑꯗꯒꯤꯗꯤ ꯀꯔꯞꯁꯟꯁꯤ ꯌꯥꯝ ꯌꯥꯝꯕꯅꯤꯅ ꯄꯩꯁꯥ ꯑꯗꯨꯝ ꯂꯧꯕ ꯈꯣꯠꯄ ꯑꯗꯨꯝ ꯍꯥꯏꯔꯅꯤꯅ ꯐꯅ ꯍꯩꯔꯁꯨ ꯐꯅ ꯐꯅ ꯌꯥꯝꯅ ꯊꯋꯥꯏ ꯌꯥꯎꯗꯅ ꯈꯣꯠꯇꯅ ꯂꯥꯏꯔꯤꯛ ꯂꯥꯏꯁꯨ ꯍꯩꯔꯁꯨ ꯑꯗꯨꯝꯕ ꯄꯩꯁꯥꯗꯨ ꯑꯗꯨꯝ ꯆꯪꯉꯅꯤꯅ ꯁꯦꯟꯇꯔꯦꯟ ꯒꯤꯁꯤ ꯀꯟꯅꯁꯨ ꯍꯣꯠꯅꯔꯅꯤ ꯍꯟꯗꯛꯇꯤ ꯍꯟꯗꯛꯇꯤ ꯈꯟꯗ ꯌꯥꯗꯦꯅ ꯋꯥꯈꯜꯁꯤꯗ ꯂꯩꯔꯦ ꯍꯟꯗꯛꯇꯤ ꯈꯟꯅꯕꯅꯁꯨ ꯀꯟꯅ ꯍꯣꯠꯅꯔꯅꯤ ꯃꯃꯥꯡꯗ ꯁꯣꯛꯍꯧꯗꯕ ꯃꯤ ꯏꯃꯥꯟꯅꯕ ꯃꯌꯥꯝꯅ ꯈꯟꯈꯤꯕ ꯑꯩꯅꯒ ꯂꯩꯍꯧꯕ ꯃꯣꯏ ꯃꯃꯥꯡꯗꯒ ꯌꯥꯏꯌꯦꯕ ꯉꯔꯥꯡꯗꯣ ꯑꯩ ꯌꯥꯝ ꯅꯤꯡꯉꯝꯃꯛꯇ꯭ꯔꯦ ꯑꯗꯨꯅ ꯍꯟꯗꯛꯇꯤ ꯏꯁꯥꯁꯦ ꯌꯥꯔꯤꯡꯈꯩ ꯐꯤꯠ ꯑꯣꯏꯅꯕ ꯍꯣꯠꯅꯔꯒ ꯃꯥꯏ ꯄꯥꯛꯅꯕꯗꯤ ꯍꯟꯗꯛꯇꯤ ꯀꯟꯅ ꯍꯣꯠꯅꯒꯦꯅ ꯈꯜꯂꯦ ꯑꯗꯣ ꯈꯪꯗꯦ ꯏꯌꯥꯝꯕ ꯍꯣꯏꯒꯤ ꯍꯤꯡꯒꯣꯜꯒꯤ ꯐꯤꯕꯝ ꯀꯩꯀꯩ ꯏꯟꯖꯥꯡ ꯅꯥꯄꯤ ꯀꯩꯀꯩ ꯑꯝꯇ ꯊꯥꯗ꯭ꯔꯣ
ꯑꯁ ꯏꯟꯖꯥꯡ ꯅꯥꯄꯤ ꯊꯥꯔꯤꯝꯅꯤꯅꯦ ꯏꯟꯖꯥꯡ ꯅꯥꯄꯤ ꯊꯥꯕ ꯈꯣꯠꯄ ꯑꯗꯒꯤ ꯈꯔ ꯇꯧꯕꯁꯤꯅꯗꯤ ꯍꯦꯛꯇ ꯍꯤꯡꯕ ꯌꯥꯗꯦꯅꯦ ꯑꯁꯤꯅꯗꯤ ꯑꯩꯁꯨ ꯑꯗꯨ ꯌꯥꯗꯕꯅꯤꯅ ꯊꯕꯛ ꯏꯪꯈꯥꯡ ꯑꯃ ꯇꯧꯅꯕꯅꯦꯅ ꯇꯧꯔꯤ ꯍꯣꯠꯅꯔꯤꯁꯦ ꯅꯠꯇ꯭ꯔꯒꯗꯤ ꯁꯤ ꯅꯠꯇ꯭ꯔꯒꯗꯤ ꯌꯥꯔꯛꯇꯦꯕ ꯂꯥꯏꯐꯁꯦ ꯍꯦꯛꯇ ꯏꯟꯖꯥꯡ ꯅꯥꯄꯤ ꯊꯥꯔꯒ ꯍꯦꯛꯇ ꯍꯤꯡꯕ ꯍꯥꯏꯁꯤꯗꯤ ꯍꯦꯛꯇ ꯑꯋꯥꯕꯗꯣ ꯑꯣꯏꯌꯦꯕ ꯄꯨꯔꯥ ꯀꯩꯅꯣꯝꯗ ꯂꯩꯌꯦꯕ ꯍꯧꯖꯤꯛꯇꯤ ꯃꯇꯝꯁꯦ ꯏꯟꯖꯥꯡ ꯅꯥꯄꯤ ꯊꯥꯔꯒ ꯄꯩꯁꯥ ꯀꯌꯥꯃꯨꯛ ꯐꯪꯅꯤ ꯏꯟꯀꯝ ꯀꯌꯥꯝ ꯂꯥꯛꯀꯅꯤ ꯑꯩꯈꯣꯏ